ꯍꯜꯂꯣ
ꯍꯜꯂꯣ
ꯇꯥꯔꯕ
ꯑꯣ ꯇꯥꯔꯦ ꯇꯥꯔꯦ ꯀꯩꯗꯧꯔꯝꯃꯤꯅꯣ
ꯑꯩ ꯁꯨꯝ ꯂꯩꯔꯝꯃꯤꯅꯦ
ꯀꯃꯥꯏ ꯀꯃꯥꯏ ꯇꯧꯔꯒ ꯂꯦꯜꯂꯤꯒꯦꯅꯦ ꯁꯤꯗ
ꯑꯩꯁꯦ ꯀꯦꯟꯗꯜ ꯁꯥꯗꯦ ꯌꯥꯛꯄ ꯑꯃ ꯌꯥꯎꯋꯦ
ꯎꯝ
ꯄꯣꯠ ꯈꯔ ꯊꯥꯒꯦꯅ ꯇꯧꯔꯝꯃꯤꯅꯦ
ꯑꯣ ꯀꯩꯀꯩ ꯂꯝꯗ ꯊꯥꯔꯤꯒꯦ ꯍꯧꯖꯤꯛꯁꯤꯕꯣ
ꯕꯖꯥꯔꯗꯗꯤ ꯊꯥꯗ꯭ꯔꯦ ꯑꯩꯈꯣꯏ ꯁ꯭ꯋꯥꯏ ꯑꯅꯛꯄ ꯗꯨꯀꯥꯟꯁꯤꯡꯗ ꯈꯔ ꯊꯥꯔꯦ
ꯑꯣ ꯄꯣꯠꯁꯦ ꯍꯧꯖꯤꯛꯁꯦ ꯃꯩꯁꯦ ꯑꯗꯨꯝ ꯃꯩꯗꯤ ꯏꯂꯦꯛꯇ꯭ꯔꯤꯛꯁꯦ ꯑꯗꯨꯝ ꯂꯥꯛꯑꯦ ꯑꯗꯣ ꯄꯣꯠꯁꯦ ꯏꯆꯠ ꯆꯠꯄ꯭ꯔꯣ ꯀꯃꯥꯏꯅ ꯇꯧꯒꯦ
ꯄꯣꯠꯇꯤ ꯑꯗꯨꯝ ꯇꯦꯠ ꯇꯦꯠꯅꯤꯗ ꯀꯩꯁꯨ ꯌꯥꯝꯅ ꯆꯠꯄꯁꯨ ꯑꯣꯏꯗꯦ ꯌꯥꯝꯅ ꯆꯠꯇꯕ꯭ꯔꯁꯨ ꯅꯠꯇꯦ ꯌꯥꯝꯅ ꯆꯠ ꯄ꯭ꯔꯁꯨ ꯅꯠꯇꯦ ꯃꯌꯥꯏ ꯋꯥꯏꯔꯞꯅꯦ ꯑꯗꯨꯝ ꯈꯔ ꯈꯔ ꯑꯗꯨꯝ ꯅꯣꯡꯃꯒꯤ ꯇꯦꯠ ꯇꯦꯠ ꯑꯗꯨꯝ ꯈꯔ ꯈꯔ ꯋꯥꯠꯇꯗꯕꯒꯤ ꯊꯥꯕꯩ ꯋꯥꯅꯤ
ꯎ ꯅꯨꯡꯁꯥꯒ ꯁꯥꯕꯁꯤꯗ ꯄꯣꯠ ꯄꯤ ꯑ ꯇꯧꯕ ꯁꯥꯕꯕꯨ ꯉꯝꯃꯤꯕ꯭ꯔꯣ
ꯁꯥꯏꯌꯦ ꯈꯔ ꯉꯝꯗ꯭ꯔꯁꯨ ꯈꯔ ꯑꯗꯨꯅꯦ ꯌꯥꯝꯅ ꯁꯥꯕꯅꯤꯅꯅꯦ ꯀꯩꯅꯣ ꯇꯧꯕ ꯉꯝꯗꯦꯕ ꯑꯗꯨꯅ ꯈꯔ ꯇꯦꯠ ꯇꯦꯠ ꯇꯧꯔꯦ ꯈꯔ ꯑꯃꯨꯛꯁꯨ ꯍꯦꯛ ꯉꯥꯛ ꯄꯣꯊꯥ ꯄꯣꯊꯥ ꯁꯥꯔꯤꯕ ꯑꯗꯨꯅꯤ ꯅꯪ ꯀꯃꯥꯏ ꯀꯃꯥꯏ ꯇꯧꯔꯤꯒꯦ
ꯑꯩꯁꯨ ꯑꯗꯨꯝ ꯂꯩꯔꯤꯅꯦ ꯆꯠꯊꯣꯛ ꯈꯣꯠꯇꯣꯛꯄꯁꯨ ꯀꯩꯅꯣ ꯇꯧꯗ꯭ꯔꯦ ꯍꯥꯏꯗꯤ ꯀꯩꯅꯣ ꯆꯠꯄꯤꯒꯤ ꯊꯕꯛꯅꯤꯗꯣꯔꯤꯕꯁꯤ ꯄꯣꯛ ꯐꯩ ꯌꯣꯟꯕ ꯈꯣꯠꯄ ꯇꯧꯋꯦ
ꯎꯝ
ꯑꯗꯨꯗꯨꯅ ꯅꯨꯡꯁꯥ ꯁꯥꯕꯅꯤꯅ ꯉꯁꯤꯗꯤ ꯔꯦꯁꯇ ꯄꯣꯊꯥꯔꯦ
ꯎꯝ ꯎꯅꯗꯕꯁꯨ ꯀꯨꯏꯔꯦ ꯑ ꯀꯩꯀꯩ ꯄꯣꯠ ꯌꯥꯎꯒꯦ
ꯌꯥꯝ ꯌꯥꯎꯋꯤꯗ ꯁꯥꯄꯣꯟꯅꯣ ꯄꯥꯎꯗꯔ ꯃꯥꯁꯀꯥꯔ ꯈꯔꯥ ꯑꯗꯒꯤ ꯄꯔꯐꯤꯌꯨꯝ ꯑꯇꯥꯡ ꯑꯇꯥꯡꯕꯀꯣ ꯑꯗꯨ ꯃꯣꯏꯅ ꯑꯣꯐꯔꯗ ꯄꯤꯌꯦꯕ ꯑꯣꯐꯔꯗ ꯄꯥꯝꯃꯗꯤ ꯑꯗꯨꯝ ꯍꯥꯏ ꯍꯥꯏꯔꯣ ꯑꯩꯉꯣꯟꯗ
ꯑꯣ ꯍꯣꯏ ꯍꯣꯏ ꯃꯊꯪ ꯂꯧꯕ ꯀꯥꯟꯗ ꯍꯥꯏꯒꯦ
ꯎꯝ
ꯑꯗꯨꯒ ꯅꯣꯏꯒꯤꯗꯣ ꯗꯨꯀꯥꯟꯗꯨꯗ ꯑꯗꯨꯝ ꯆꯠꯂꯒ ꯑꯗꯨꯝ ꯊꯥꯔꯦ
ꯎꯝ ꯅꯠꯇꯦ ꯀꯩꯅꯣ ꯇꯧꯔꯦ ꯑꯩꯈꯣꯏꯒꯤ ꯗꯨꯀꯥꯟ ꯂꯩꯕꯗꯣ ꯑꯗꯨꯗ ꯃꯣꯏꯒꯤ ꯑꯈꯣꯏꯒꯤ ꯃꯈꯥꯗ ꯂꯩ ꯄ ꯗꯥꯎꯟ ꯂꯥꯏꯟꯁꯤꯡꯗꯨꯅꯀꯣ ꯃꯥꯏ ꯃꯥꯏ ꯀꯛꯄ ꯄꯣꯠꯁꯤꯡꯗꯣ ꯂꯧꯕ ꯂꯥꯛ ꯄꯥ ꯂꯥꯛꯇ꯭ꯔꯒ ꯑꯈꯣꯏꯅ ꯗꯤꯂꯤ ꯕꯔ ꯂꯥꯛꯄꯤꯌꯣ ꯍꯥꯏꯔꯒꯅ ꯗꯤꯂꯤꯕꯔ ꯍꯦꯛ ꯆꯠꯄꯤꯕ ꯁꯨꯃꯥꯏꯟ ꯇꯧꯋꯦ ꯑꯗꯨꯃꯥꯏꯅ ꯑꯗꯨꯝ
ꯑꯣ ꯑꯣ
ꯅꯪꯒꯤ ꯃꯥꯏꯒꯗꯣ ꯆꯦꯛ ꯑꯝꯇ ꯇꯧꯊꯣꯛꯁꯤꯔꯣ
ꯑꯣ ꯃꯥꯏꯁꯦ ꯑꯣ ꯅꯣꯏ ꯃꯐꯝꯗ ꯌꯥꯎꯕ꯭ꯔꯣ
ꯌꯥꯎꯋꯦ ꯃꯦꯆꯤꯟ ꯂꯩꯌꯦ ꯑꯩꯈꯣꯏ ꯃꯐꯝꯖꯤꯗ ꯅꯪꯒꯤ ꯃꯥꯏꯗꯣ ꯐꯨꯜ ꯑꯦꯅꯂꯥꯏꯁꯤꯁ ꯇꯧꯗꯣꯏꯅꯦ ꯐꯨꯜ ꯆꯦꯛꯑꯞ ꯇꯧꯗꯣꯏꯅꯦꯕ
ꯑꯥ
ꯆꯤꯟꯗꯣ ꯇꯧꯔꯒ ꯌꯦꯡꯗꯣꯏꯅꯤ ꯅꯪꯒꯤ ꯃꯥꯏꯁꯦ ꯆꯍꯤꯒ ꯆꯥꯟꯅꯅ ꯈꯨꯏꯖꯤꯟꯕ꯭ꯔꯥ ꯈꯨꯏꯖꯤꯟꯗꯕ꯭ꯔꯥ ꯗꯥꯛ ꯁ꯭ꯄꯣꯠ ꯂꯩꯕ꯭ꯔ ꯂꯩꯇꯕ꯭ꯔ ꯑꯗꯒꯤ ꯃꯥꯒꯤ ꯂꯩꯗꯅ ꯗ꯭ꯔꯥꯏ ꯑꯣꯏꯕ ꯑꯗꯨꯗꯨ ꯑꯗꯨꯒ ꯃꯥꯒꯤ ꯆꯥꯅꯕ ꯈꯣꯏꯒꯤ ꯁ꯭ꯀꯤꯟ ꯀꯤꯌꯔ ꯍꯥꯏꯇꯥꯥꯔꯦꯀꯣ ꯃꯥꯒꯤ ꯁꯦꯠ ꯇꯣ ꯁꯤꯔꯝ ꯅꯨꯡꯂꯝ ꯑꯗꯨ ꯑꯗꯥ ꯁꯟꯁꯀ꯭ꯔꯤꯟ ꯁꯟꯁꯀ꯭ꯔꯤꯟꯖꯦ ꯍꯨꯖꯤꯛ ꯊꯥꯅꯕ ꯌꯥꯗ꯭ꯔꯦꯗꯅ ꯑꯗꯨꯝꯕꯗꯣ ꯑꯩꯈꯣꯏꯅ ꯁꯦꯠ ꯁꯥꯔꯒ ꯄꯤꯔꯛꯀꯅꯤꯕ ꯊꯝꯅꯤꯕ ꯄꯩꯁꯥ ꯄꯤꯛꯄ ꯆꯥꯎꯕ ꯑꯗ ꯅꯪꯅ ꯑꯄꯥꯝꯕ ꯈꯜꯂꯒ ꯂꯧꯗꯣꯏꯅꯦꯕ
ꯑꯥ ꯑꯣ ꯑꯗꯨꯗꯤ ꯃꯦꯆꯤꯟꯖꯦ ꯑꯩꯅ ꯆꯠꯇꯣꯏꯔꯥ ꯅꯠꯇ꯭ꯔꯒ ꯃꯣꯏꯅ ꯑꯗꯨꯝ ꯄꯨꯔꯛꯑꯒ ꯇꯧꯗꯣꯏꯔꯥ ꯌꯨꯝꯗ
ꯑ ꯅꯪ ꯃꯇꯣꯝꯗꯩ ꯑꯣꯏꯗꯤꯀꯣ ꯈꯔ ꯁꯝꯕꯗ ꯅꯪ ꯇꯣꯝꯗ ꯑꯗꯨꯝ ꯑꯩꯈꯣꯏꯒꯤ ꯗꯨꯀꯥꯟꯖꯤꯗ ꯂꯥꯛꯑꯣ ꯅꯠꯇ꯭ꯔꯒ ꯅꯅ ꯀꯩꯅꯣ ꯇꯧꯒꯦ ꯍꯥꯏꯔ ꯅꯣꯏꯒꯤ ꯅꯃꯥꯟꯅꯕꯤ ꯅꯅꯝꯃ ꯈꯪꯅ ꯆꯥꯟꯅꯕꯖꯤꯡꯗꯣ ꯀꯩꯅꯣꯗ ꯑꯗꯨꯝ ꯈꯔ ꯃꯉꯥ ꯇꯔꯨꯛ ꯇꯔꯦꯠ ꯅꯤꯄꯥꯟ ꯂꯩꯗꯅ ꯅꯣꯏꯗ ꯈꯣꯝꯖꯤꯜꯂꯒ ꯑꯗꯨꯝ ꯄꯨꯟꯖꯜꯂꯝꯃꯣ ꯑꯗ ꯑꯩꯈꯣꯏꯅ ꯂꯥꯛꯑꯒ ꯑꯗꯨꯝ ꯐ꯭ꯔꯤꯗ ꯌꯦꯡꯕ ꯌꯥꯏ ꯅꯣꯏ ꯅꯨꯃꯤꯠꯇꯣ ꯍꯥꯏꯅꯔꯒ ꯄꯥꯎ ꯂꯣꯟ ꯐꯥꯎꯅꯔꯒ
ꯐꯥꯎꯅꯔꯒ ꯍꯣꯏ ꯍꯣꯏ ꯑꯗꯨꯗꯤ ꯅꯣꯡꯃ ꯐꯥꯎꯅꯁꯦ ꯑꯣ ꯅꯪ ꯀꯌꯥꯝ ꯀꯌꯥꯝ ꯀꯨꯏꯔꯕ ꯑꯗꯨ ꯊꯕꯛꯇꯣ ꯇꯧꯕ
ꯀꯨꯏꯔꯦ ꯑꯩꯕꯨꯗꯤ ꯌꯥꯝꯅ ꯑ ꯀꯩꯅꯣꯒ ꯇꯧꯔꯄꯣꯠꯅꯤꯗ ꯑꯈꯣꯏꯗꯤ ꯑ ꯀꯨꯏꯃꯟꯗꯅ ꯃꯣꯏꯒꯤ ꯑꯗꯨ ꯀꯥꯕ ꯀꯥꯏꯅ ꯂꯩꯑꯕ ꯁꯤꯜꯚꯔ ꯀꯥꯕ ꯑꯗꯨ ꯀꯥꯕ ꯑꯗꯥ ꯀꯥꯕꯅ ꯃꯌꯥꯝ ꯂꯩꯒ꯭ꯔꯦꯕꯀꯣ ꯗꯨ ꯌꯥꯎꯔꯒ ꯈꯪꯅꯤꯕ ꯑꯗꯨꯒꯤ ꯍꯣꯏ ꯑꯁꯣꯝ ꯄꯦꯀꯦꯠꯁꯀ ꯀꯥꯏꯊꯩꯑꯦꯕ ꯑꯁꯣꯝ ꯑꯥꯎꯠꯁꯥꯏꯗꯇ ꯆꯠ ꯇꯨꯔ ꯆꯠꯄꯒꯤ ꯗ ꯑꯩꯈꯣꯏ ꯍꯟꯗꯛ ꯈꯔ ꯆꯠꯂꯨꯏꯌꯦ ꯑꯩꯈꯣꯏ ꯇꯔꯥꯃꯨꯛ ꯀꯩꯃꯨꯛ ꯃꯣꯏꯅ ꯐ꯭ꯔꯤꯗꯀꯣ ꯐ꯭ꯔꯤꯗ ꯇ꯭ꯔꯤꯞ ꯆꯠ ꯇꯥꯒꯤ ꯑꯃ ꯑꯗꯨꯗꯣ ꯆꯠꯂꯦ ꯅꯨꯡꯉꯥꯏꯌꯦ ꯑꯩꯈꯣꯏ ꯅꯨꯄꯤ ꯉꯥꯛꯇ ꯇꯧꯔꯒ
ꯑꯣ ꯑꯗꯨ ꯌꯥꯎꯕꯁꯦ ꯑꯗꯨꯝ ꯀꯥꯟꯅꯩꯌꯦꯕ ꯀꯣ
ꯑ ꯅꯪꯅ ꯃꯤ ꯈꯥꯏꯗꯤ ꯉꯥꯡꯕ ꯁꯛꯄ ꯍꯩꯔꯤꯒꯩ ꯍꯥꯏꯕꯗꯤ ꯃꯤꯉꯣꯟꯗ ꯄꯣꯠ ꯌꯣꯟꯕ ꯈꯣꯠꯄꯗꯨ ꯂꯩꯗꯅ ꯑꯗꯨꯃꯥꯏꯅ ꯌꯣꯟꯕ ꯈꯣꯠ ꯄꯥ ꯃꯤ ꯈꯣꯝꯖꯤꯟꯕ ꯈꯣꯠꯄꯗꯣ ꯍꯩꯔꯤꯈꯩ ꯅꯉꯣꯟꯗ ꯀꯥꯟꯅꯩ ꯑꯗꯨꯒ ꯀꯩꯝ ꯇꯧꯗ꯭ꯔꯗꯤ ꯁꯝꯅ ꯍꯥꯏꯔꯕꯗ ꯑꯈꯣꯏ ꯍꯤꯡꯒꯣꯜ ꯑꯃ ꯂꯩꯔꯒ ꯑꯗꯨꯝ ꯐꯝꯃ ꯂꯩꯔꯗꯤ ꯅꯥꯄꯤ ꯍꯧꯖꯤꯜꯂꯛꯑꯦ ꯀꯩꯝ ꯆꯥꯕ ꯐꯪꯗꯦꯗꯅ ꯑꯗꯨꯒꯨꯝꯕꯅꯤ ꯄꯣꯠꯇꯣ ꯈꯔ ꯊꯥ ꯈꯣꯠꯇꯅ ꯍꯣꯠꯅꯔꯗꯤ ꯆꯥꯕ ꯐꯪꯉꯤꯗꯅ ꯌꯥꯎꯔꯦ ꯍꯥꯏ ꯇꯨꯃꯤꯟ ꯂꯩꯊꯣꯛꯇꯕ ꯑꯗꯨꯝ ꯃꯤ ꯈꯔ ꯈꯣꯝ ꯈꯣꯠ ꯆꯠꯇꯅ ꯑ ꯇꯧꯕ
ꯎꯝ ꯍꯣꯏ ꯍꯣꯏ ꯑꯗꯨꯃꯥꯏꯅ ꯇꯧꯔꯣ ꯐꯔꯦ ꯐꯔꯦ ꯅꯪꯁꯨ ꯑꯗꯨꯝꯕ ꯑꯃ ꯇꯧꯖꯔꯤꯗꯣ
ꯎꯝ
ꯑꯥ ꯆꯥꯛ ꯏꯁꯤꯡꯗꯤ ꯆꯥꯔꯕꯣ
ꯆꯥꯛ ꯏꯁꯤꯡꯖꯦ ꯆꯥꯔꯦ
ꯎꯝ ꯀꯩ ꯍꯦꯟꯖꯥꯡ ꯆꯥꯔꯕ
ꯉꯁꯤꯗꯤ ꯑꯈꯣꯏ ꯄꯥꯕꯨꯡꯅ ꯍꯤꯡꯒꯣꯜꯗꯒꯤ ꯇꯣꯔꯕꯣꯠ ꯑꯁꯪꯕꯗꯣ ꯑꯅꯧꯕꯗꯣ
ꯎꯝ
ꯑꯃ ꯅꯍꯥꯟ ꯍꯦꯛꯂꯛꯑꯦ ꯑꯗꯥ ꯀꯩꯗꯧꯗꯣꯏꯅꯣꯗꯅ ꯃꯪꯒꯟ ꯈꯔ ꯍꯥꯞꯄꯒ ꯎꯇꯤ ꯇꯧꯊꯣꯛꯑꯦ ꯑꯗꯨꯒ ꯆꯥꯊꯣꯛꯑꯦ
ꯎꯝ ꯍꯥꯎꯕꯅꯤꯅꯦ ꯃꯪꯒꯟ ꯎꯇꯤꯁꯨ ꯅꯨꯡꯁꯥ ꯁꯥꯕꯁꯤꯕꯨ ꯀꯃꯥꯏ ꯀꯃꯥꯏꯅ ꯂꯩꯕ ꯉꯝꯃꯤꯕꯣ
ꯅꯨꯡꯁꯥ ꯁꯥꯕꯁꯦ ꯁꯤꯗꯣꯔꯦ ꯑꯩ ꯁꯣꯏꯗꯅ ꯁꯤꯈ꯭ꯔꯅꯤ
ꯁꯥꯕꯗ ꯑꯥ ꯎꯔꯨꯝ ꯋꯥꯏꯔꯨꯝ ꯑꯃ ꯂꯩꯗꯅ ꯎꯈꯣꯡ ꯋꯥꯈꯣꯡꯗ ꯄꯣꯊꯥꯅꯤꯁꯨ ꯅꯠ ꯇꯦ ꯀꯥꯁꯤꯗ ꯍꯦꯛꯇ ꯅꯨꯡꯁꯥꯒꯤ ꯃꯩꯈꯥ ꯍꯥꯅꯦ ꯑꯈꯣꯏꯗꯤ ꯑꯈꯣꯏꯗꯤ ꯌꯨꯝꯖꯦ ꯖꯤꯡꯒꯅ ꯈꯜꯂꯦꯕ
ꯎꯝ
ꯑꯗꯒꯤ ꯁꯥꯗꯒꯤ ꯃꯥ ꯃꯄꯥꯟꯁꯨ ꯖꯤꯡꯒꯅ ꯈꯥꯕꯒꯤ ꯃꯅꯤꯟꯗꯨꯒ ꯐꯨꯖꯤꯜꯂꯒ ꯅꯨꯡꯁꯤꯠꯀ ꯑꯝꯇ ꯆꯪꯗꯈꯩ ꯁꯥꯏ ꯑꯗꯩ ꯂꯣꯛꯀ ꯑꯃꯨꯛ ꯇꯧꯁꯜꯂꯛꯄ
ꯀꯥꯏꯅꯦ ꯑꯣ ꯂꯣꯛꯇꯧꯁꯤꯅ ꯁꯥ ꯁꯥꯕꯁꯤꯗ ꯑꯣꯏꯔꯝꯅꯤꯌꯦ ꯅꯪꯕꯨ ꯀꯩꯀꯩ ꯆꯥꯁꯤꯜꯂꯨꯔꯒꯦ
ꯑꯩꯁꯦ ꯈꯜꯂꯤꯕꯅꯦ ꯑꯩꯖꯨ ꯀꯩ ꯆꯥꯒꯦꯅ ꯀꯩꯁꯨ ꯊꯣꯏꯗꯣꯛꯄꯗꯤ ꯆꯥꯗꯦ ꯍꯩꯔꯥ ꯍꯥꯏꯔꯦ ꯆꯥꯁꯤ ꯁꯤꯟꯕ ꯅꯠꯇꯦ ꯀꯃꯥꯏꯅ ꯇꯧꯔꯤꯅꯣ ꯑꯩꯁꯨ ꯈꯜꯂꯤꯕꯅꯤ ꯅꯍꯥꯟ ꯂꯤꯟ ꯑꯃ ꯑꯣꯛꯅꯔꯨꯏꯌꯦ ꯑꯗꯩꯔꯅ ꯈꯜꯂꯕꯅꯤ
ꯑꯣ ꯑꯩꯁꯨ ꯈꯜꯂꯝꯃꯤꯅꯤꯅꯦ ꯑꯗꯣ ꯅꯪꯅ ꯑꯩꯉꯣꯟꯗ ꯋꯥꯔꯤ ꯂꯤꯗꯅ ꯑꯥ ꯑꯗꯨꯗ ꯏꯁ ꯑꯗꯨꯒꯤ ꯑꯣꯏꯖꯥꯠꯂꯅꯦꯍꯦ ꯅꯨꯡꯁꯥꯗꯣ ꯌꯥꯝ ꯀꯟꯕꯅꯤꯅ ꯁꯤꯛꯁꯇꯤꯟ ꯀꯥꯡ ꯊꯣꯛꯄ ꯃꯇꯝꯅꯤꯅ ꯑꯗꯨꯒꯤꯔꯅꯥ
ꯈꯪꯗꯦ ꯈꯪꯗꯦ ꯒ꯭ꯌꯥꯟꯃꯦꯟ ꯑꯃ ꯇꯥꯕ ꯖꯥꯠ ꯅꯠꯇꯦꯀꯣ ꯇꯧꯔꯤꯖ‌ꯦ
ꯎꯝ
ꯇꯣꯇꯤ ꯏꯁꯤꯡꯖꯤꯕꯨ ꯀꯩꯀꯩ ꯅꯨꯃꯤꯠ
ꯑꯁ ꯇꯣꯇꯤꯒ ꯇꯥꯗꯕ ꯀꯨꯏꯔꯦ ꯏꯕꯦꯝꯃ ꯇꯣꯇꯤ ꯇꯥꯗꯕ ꯀꯨꯏꯔꯦ ꯏꯁꯤꯡ ꯑꯝ ꯃꯠꯇ ꯂꯩꯇ꯭ꯔꯦ ꯉꯁꯤ ꯏꯁꯤꯡ ꯈꯛꯇ ꯂꯧꯗ ꯉꯥꯏꯔꯤꯅꯦ ꯃꯩ ꯏꯁꯤꯡꯁꯤꯅꯅꯦ ꯈꯔ ꯅꯨꯡꯉꯥꯏꯔꯝꯃꯕꯅꯦ ꯍꯨꯖꯤꯛꯅ ꯁꯨꯡꯌꯥ ꯌꯥꯗ꯭ꯔꯦ ꯏꯁꯤꯡ ꯂꯧꯔꯦ ꯑꯈꯣꯏ
ꯁꯦ ꯈꯣꯏꯖꯨ ꯂꯧꯗꯕ ꯌꯥꯗ꯭ꯔꯦ ꯂꯧꯗ꯭ꯔꯤ ꯖꯤꯛꯐꯥꯎ ꯇꯤ ꯂꯧꯅꯤꯡ ꯀꯣꯟ ꯐꯩꯅꯤꯡꯉꯥꯏ ꯂꯩꯁꯜꯂꯛꯇ꯭ꯔꯦ ꯃꯥꯏ ꯇꯥꯅꯤꯡꯉꯥꯏ ꯏꯁꯤꯡ ꯂꯩꯇ꯭ꯔꯦ ꯗꯣ ꯉꯁꯤꯐꯥꯎ ꯈꯥꯡꯉꯤꯕꯅꯤ ꯀꯣꯛꯀꯁꯦ ꯃꯅꯝ ꯅꯝꯊꯤꯔꯒ ꯂꯩꯔꯦ ꯍꯧꯖꯤꯛ ꯀꯣꯛ ꯇꯨꯝꯗꯕꯤ ꯈꯥꯡꯉꯦ ꯐꯤꯒꯁꯦ ꯁꯦꯠꯅꯤꯡꯉꯥꯏ ꯂꯩꯁꯜꯂꯛꯇ꯭ꯔꯦ ꯁꯨꯗꯕꯤꯗ ꯄꯩ ꯄꯩꯗꯅ ꯂꯩꯔꯦ
ꯎꯝ
ꯇꯥꯔꯛꯀꯗ꯭ꯔꯥ ꯇꯥꯔꯛꯀꯗ꯭ꯔꯥ ꯉꯥꯏꯕꯅꯤ ꯏꯁꯤꯡꯁꯦ ꯇꯥꯔꯛꯇꯦ ꯀꯝꯄ꯭ꯂꯦꯟ ꯇꯧꯗ꯭ꯔꯗꯤ ꯌꯥꯔꯔꯣꯏ
ꯑꯗꯨꯅꯦ ꯏꯁꯤꯡꯁꯦ ꯁꯨꯡ ꯇꯥ ꯇꯥꯗ꯭ꯔꯦ ꯁꯨꯡꯇꯥ ꯇꯥꯗ꯭ꯔꯦ ꯑꯗꯨꯅ ꯉꯁꯤ ꯈꯛꯇꯅꯦ ꯏꯁꯤꯡ ꯂꯧꯔꯤꯕ ꯊꯛꯅꯕꯁꯨ ꯂꯩ ꯇ꯭ꯔꯦ ꯑꯗꯒꯤ ꯁꯤꯖꯤꯟꯅꯅꯕꯁꯨ ꯂꯩꯇ꯭ꯔꯦ
ꯎꯝ ꯏꯁꯤꯡꯖ‌ꯦ ꯂꯤꯇꯔ ꯀꯌꯥ ꯂꯧꯒꯦ ꯅꯣꯏ
ꯂꯤꯇꯔ ꯑꯅꯤ
ꯑꯦ ꯀꯩꯅꯣ ꯍꯥꯏꯖꯤꯕ‌ꯣ ꯅꯪ ꯉꯥꯎꯔꯕꯔꯣ ꯅꯪ ꯅꯨꯡꯁꯥꯒ ꯁꯥꯒꯠꯂꯛꯄꯖꯤꯗ ꯉꯥꯎꯈꯠꯂꯛꯄ ꯃꯥꯜꯂꯤꯕꯨ ꯎ
ꯈꯪꯗꯦ ꯏꯕꯦꯝꯃꯥ ꯈꯪꯗꯦ ꯑꯈ‌ꯣꯏ ꯑꯈꯣꯏ ꯏꯃꯥꯟ ꯂꯧꯕꯅꯤ
ꯎꯝ ꯅꯪꯗ‌ꯣ ꯁꯤꯟꯇꯦꯛꯁ ꯑꯅꯤ ꯂꯧꯋꯦ ꯍꯥꯏꯔꯕ
ꯅꯠꯇꯦꯍꯦ ꯁꯤꯇꯦꯛꯁꯇꯤ ꯑꯅꯤꯈꯛꯇꯪ ꯅꯠꯇꯦ ꯑꯍꯨꯝ ꯃꯔꯤ ꯂꯩ
ꯑꯗꯨꯗꯤ ꯂꯤꯁꯤꯡ ꯑꯅꯤꯃꯨꯛ ꯑꯣꯏꯔꯝꯅꯤꯌꯦ
ꯑꯥ ꯑꯣꯏꯔꯝꯅꯤ ꯑꯈꯣꯏꯒ ꯄꯨꯟ ꯑ ꯂꯨꯄꯥ ꯆꯧꯉꯥ ꯂꯧꯒꯤꯌꯦ
ꯎꯝ ꯑꯗꯨꯗꯤ ꯈꯪꯗꯦꯗ ꯀꯌꯥꯅꯣ
ꯏꯁꯤꯡꯅ ꯄꯨꯡꯊꯟ ꯊꯜꯂꯦ ꯑꯗꯨꯗꯤꯅꯦ ꯋꯥꯇ
ꯊꯜꯂꯦ ꯎꯝ ꯉꯁꯤ ꯈꯛꯇ ꯂꯧꯗ ꯉꯥꯏ ꯏꯁꯩ ꯏꯁꯤꯡ ꯂꯧꯕꯒꯤ ꯉꯪꯕꯩ ꯃꯈ‌ꯣꯟꯒ ꯇꯥꯗ ꯀꯨꯏꯔꯦ ꯉꯁꯤ ꯇꯥꯏꯁꯤꯅꯤ ꯄꯨꯛꯅꯤꯡꯕꯨ ꯅꯨꯨꯡꯁꯤꯅꯦ
ꯑꯧ ꯃꯔꯛ ꯑꯃꯗꯤ ꯅꯨꯡꯇꯤꯒꯤꯅꯦ ꯇꯥꯏꯁꯦꯀꯣ
ꯎꯝ ꯍꯨꯖꯤꯛꯇꯤ ꯇꯥꯗ꯭ꯔꯦ ꯉꯁꯤ ꯇꯥꯔꯦ ꯑꯁꯤꯃ ꯐꯥꯒꯤ ꯑꯗꯒꯤ ꯏꯁꯤꯡꯁꯤ ꯂꯧꯁꯤꯜꯂꯛꯑꯕꯅꯦ ꯌꯦꯡꯉꯣꯅꯦ
ꯎꯝ
ꯍ
ꯐꯥꯔꯦ ꯐꯥꯔꯦ ꯊꯝꯃꯒꯦ ꯑꯗꯨꯗꯤ ꯅꯪ ꯏꯁꯤꯡꯗ ꯉꯥꯏꯍꯥꯛ ꯏꯔꯣꯏꯗꯅ ꯈꯣꯠ ꯖꯥꯅ ꯁꯥꯟꯅ ꯍꯧꯔꯣ
ꯑꯥꯎ
ꯑꯥꯏ ꯊꯝꯕ ꯌꯥꯗ꯭ꯔꯦꯅꯦꯍꯦ ꯐꯣꯟ ꯊꯝꯕ ꯌꯥꯗ꯭ꯔꯦ ꯀꯩꯟ ꯇꯧꯔꯤꯁꯤꯕꯣ